ꯇꯝꯇꯝ ꯍꯜꯂꯣ ꯇꯥꯝꯗ꯭ꯔꯣ ꯍꯜꯂꯣ ꯇꯥꯏ ꯇꯥꯏ ꯎꯝ ꯆꯥ
ꯖꯡ ꯆꯔꯄꯥ
ꯍꯋꯥꯏꯒ ꯕꯣꯔꯥꯒ ꯊꯥꯡꯖꯤꯡ ꯃꯦꯠꯄꯒ ꯆꯥꯔꯦ
ꯎꯝ ꯀꯩꯗꯧꯔꯝꯃꯤꯅꯣ ꯍꯖꯤꯛꯄꯣ
ꯆꯥꯛ ꯇꯣꯛꯄꯒꯤꯁꯨꯝ ꯂꯩꯔꯝꯃꯤꯅꯤ ꯅꯪꯗꯤ ꯆꯥꯔꯕꯣ ꯅꯪꯗꯤ ꯆꯥꯔꯕꯣ ꯍꯜꯂꯣ ꯍꯜꯂꯣ
ꯍꯜꯂꯣ ꯇꯥꯗ꯭ꯔꯣ
ꯑ ꯇꯥꯢ
ꯅꯪ ꯇꯥꯔꯦ ꯇꯕ꯭ꯔ ꯅꯦꯋꯥꯛ ꯌꯥꯝ ꯅꯨꯡꯉꯥꯏꯇ ꯃꯂꯦ ꯎꯝ
ꯅꯪꯗꯤ ꯆꯥꯛ ꯆꯥꯔꯕ ꯍꯥꯏꯕ
ꯆꯥꯔꯦꯕ
ꯀꯔꯤ ꯍꯤꯟꯖꯥꯡꯅꯣ
ꯑꯩꯗꯤ ꯑꯣꯛ ꯊꯣꯡꯕ ꯆꯥꯏ
ꯎꯝ ꯍꯧꯖꯤꯛ ꯑꯣꯛ ꯅꯥꯕ ꯐꯅꯔꯕ
ꯈꯪꯗꯦꯗ ꯑꯗꯣ
ꯅꯪꯒꯤ ꯅꯦꯋꯥꯛ ꯌꯥꯝ ꯅꯨꯡꯉꯥꯏꯇꯕ꯭ꯔꯣ ꯑꯃ ꯇꯧꯔꯤ ꯍꯜꯂꯣ ꯍꯜꯂꯣ